ꯍꯜꯂꯣ ꯍꯂꯣ
ꯁꯥꯟ ꯄꯤ ꯀꯨꯝꯗ ꯀꯩꯅ
ꯄꯤꯛꯄꯅꯦ ꯑꯗꯨꯝ ꯃꯁꯥꯅꯤ ꯈꯔ ꯅꯦꯛꯋ ꯈꯔ ꯅꯨꯡꯉꯥꯏꯕ ꯃꯐꯝꯗ ꯂꯩ ꯎꯝ ꯆꯥꯛꯀꯨ ꯁꯥꯥꯔꯕ
ꯆ ꯏꯔꯣꯂꯤ ꯀꯅ
ꯅꯪ ꯊꯣꯡꯉꯤꯕ
ꯎꯝ ꯑꯕꯤ ꯂꯩ
ꯑꯣ ꯏꯝꯐꯥꯟ ꯀꯩꯅꯣꯗ ꯂꯩꯕ ꯏꯝꯐꯥꯜꯗ ꯂꯩꯕ
ꯑꯥ
ꯑꯣꯍꯣ ꯑꯩ ꯅꯪ ꯁꯤꯗ ꯂꯩꯕꯣꯏ ꯈꯟꯕ ꯌꯨꯝꯗ ꯂꯩꯕꯣꯏꯅ ꯅꯊꯟꯗ ꯂꯩꯔꯥ ꯅꯃꯥꯟꯅꯕꯈꯩꯀ ꯂꯩꯔꯥ ꯀꯃꯥꯏꯅ
ꯎꯝ ꯀꯗꯔꯤ ꯑꯝꯗ ꯂꯩ ꯂꯩꯇ
ꯑꯣꯍꯣ ꯔꯦꯟꯦꯟꯇꯤ ꯀꯌꯥ ꯂꯧꯔꯤꯕ ꯐꯤ
ꯑꯅꯤ
ꯑꯣ ꯌꯥꯝꯗꯦꯅꯦ ꯑꯗꯨꯗꯤ ꯑꯗꯨꯝ ꯌꯥꯏꯅꯦ ꯀꯗꯥꯋꯥꯏ ꯖꯒꯥ ꯑꯣꯏꯗꯣꯏꯅꯣ ꯅꯣꯏꯁꯦ
ꯑ ꯀꯦꯅꯣ ꯆꯤꯀꯣꯟ ꯅ ꯖꯥꯏꯗꯦꯂ ꯌꯥꯝꯗ
ꯑꯥ ꯑꯥ
ꯎꯝ
ꯑꯣ ꯑꯗꯨꯗꯤ ꯅꯨꯡꯉꯥꯏꯅꯤꯅꯦ ꯑꯗꯨꯋꯥꯏꯗ ꯑꯗꯨꯝ ꯅꯛꯑꯦꯕ ꯀꯩꯅꯣꯒꯤꯗ ꯕꯖꯥꯔ ꯑꯗꯨꯋꯥꯏꯗ ꯀꯩꯗꯤ ꯀꯩꯅꯣ ꯇꯧꯋꯦ ꯎꯝ ꯀꯩ ꯃꯊꯦꯜ
ꯀ ꯍꯣꯜꯂꯤ ꯌꯦꯇꯃꯤꯔꯣ
ꯑ
ꯏ ꯆꯥꯗ ꯀꯏꯔꯦꯗ
ꯑꯣ ꯌꯨꯝꯗ ꯍꯥꯏꯊꯔꯣꯏꯗꯕꯅ ꯀꯃꯥꯏꯅ ꯇꯧꯗꯣꯏꯕ ꯑꯗꯨꯝ ꯂꯩꯗꯣꯏꯔꯥ
ꯎꯝ ꯎꯅꯤ ꯀꯗꯜ ꯈꯪꯗ ꯍꯗꯗꯤ ꯍꯥꯏꯔ ꯃꯥꯥꯟꯗꯦ
ꯎꯝ ꯅꯪ ꯉꯥꯅ ꯂꯨꯍꯣꯡꯕꯩ ꯂꯥꯛꯄ꯭ꯔꯥ
ꯂꯩ ꯑ ꯉ ꯉꯁꯥꯏ ꯀꯔ ꯆ ꯆꯕ ꯑꯃꯣ ꯀꯩꯅꯣ ꯇꯗꯔ ꯀ ꯀꯩꯅꯣ
ꯗꯀꯅꯥꯒꯤ
ꯎꯝ ꯗꯂꯤ ꯇꯣ
ꯑꯥ
ꯃꯣꯏ ꯀꯩꯅꯅꯣ ꯁꯥꯔꯖꯥꯎꯕ ꯅ
ꯌꯥꯎꯗꯦ ꯌꯥꯎꯗꯦ ꯑꯩ ꯉꯁꯤ ꯀꯩꯅꯣꯗ ꯑꯩ ꯊꯕꯛ ꯆꯠꯂꯦ ꯉꯁꯤ ꯑꯦꯛꯖꯥꯝ ꯂꯩꯕ ꯍꯥꯏꯇꯥꯔꯦ ꯑꯩ ꯅꯦꯠ ꯑꯦꯛꯖꯥꯝꯒꯤ ꯑꯗꯩ ꯊꯕꯛꯁꯨ ꯑꯩꯌꯣꯟ ꯉꯟꯇꯥꯗ ꯊꯕꯛ ꯆꯠꯄꯅꯤꯅ ꯌꯣꯒ ꯀꯩꯀꯩ ꯇꯥꯛꯄ ꯆꯠꯄꯅꯤꯅ ꯑꯃꯨꯛ ꯑꯗꯨ ꯍꯜꯂꯛꯀꯥꯟꯗ ꯐꯔꯛ ꯇꯥꯔꯕ ꯑꯗꯨꯝ ꯑꯗꯩ ꯑꯗꯨꯝ ꯀꯩꯅꯣꯁꯨ ꯑꯗꯨ ꯂꯣꯏꯔꯒ ꯑꯃꯨꯛ ꯀꯩꯅꯣꯗꯩꯅꯤ ꯀ ꯑꯃ ꯑꯃ ꯑꯃꯨꯛ ꯑꯦꯛꯖꯥꯝ ꯊꯥ ꯆꯠꯂꯦ ꯑꯗꯨꯃꯥꯏꯅ ꯇꯧꯔꯦ ꯑ ꯅꯉꯣꯟꯗ ꯍꯥꯏꯔꯛꯑꯝꯕ꯭ꯔꯣ
ꯍꯥꯏꯐꯦꯠꯐꯦꯠ ꯑꯩꯅ ꯂꯥꯛꯀꯦ ꯍꯥꯏꯃ ꯍꯥꯏ ꯌꯥꯎ ꯑꯗꯨꯝ ꯆꯦꯟꯗ ꯆꯠꯠꯇ
ꯑꯣ ꯅꯪ ꯉꯥꯏꯍꯥꯛ ꯀꯔꯀꯥꯟꯗ ꯍ ꯑꯣ ꯑꯁ ꯑꯩꯁꯨ ꯉꯥꯏꯍꯥꯛ ꯄꯣꯟꯅ ꯌꯦꯡꯉ ꯄꯨꯡ ꯑꯩꯒꯒ꯭ꯔ ꯆꯄꯥꯟ ꯀꯩꯅꯣꯗ ꯁꯥꯟꯅꯕꯗꯣ ꯑꯗꯨ ꯀꯩꯅꯣ ꯇꯧꯕ ꯌꯦꯡꯕ ꯍꯧꯔꯛꯄꯒꯅꯦ ꯑ ꯀꯨꯡꯃꯤ ꯇ ꯑꯃꯣꯜ ꯑꯦ ꯀ ꯎꯏꯕꯅ ꯍꯥꯏꯗꯤ ꯑꯩꯒꯤ ꯏꯟ ꯁꯣꯕ ꯆꯠꯂꯨꯕꯅꯤ ꯇꯨꯔꯦꯟꯗ ꯑꯩ ꯏꯉꯥꯡ ꯇꯥꯕꯒꯤ ꯑꯗꯩ ꯅꯨꯡꯁꯥꯗ ꯁꯨꯝ ꯐꯨꯕꯒꯤ ꯏꯁꯥꯁꯨ ꯑꯃ ꯋꯥꯔꯕ ꯑꯗꯨꯏ ꯀꯩꯅꯣ ꯇꯧꯋꯦ ꯇꯅ
ꯅꯨꯃꯤꯗꯥꯡ ꯑꯗꯨꯝ ꯁꯣꯟꯕ꯭ꯔꯣ ꯄꯨꯡ ꯀꯌꯥꯃꯨꯗꯕꯅ
ꯅꯨꯃꯤꯗꯥꯡ ꯉꯔꯥꯡꯗꯤ ꯉꯔꯥꯡ ꯀꯩꯅꯣꯗꯤ ꯈꯔ ꯊꯦꯡꯕꯧ ꯂꯩ ꯑꯗꯨꯝ ꯍꯥꯏꯗꯤ ꯊꯦꯡꯕ ꯍꯥꯏꯁꯤꯦꯗꯤ ꯇꯔꯥ ꯅꯍꯥꯟꯕꯨꯗꯤ ꯇꯔꯥꯃꯥꯊꯣꯏꯐꯥꯎ ꯂꯩꯌꯀꯣ ꯇꯔꯥꯐꯧ ꯇꯔꯥꯃꯊꯣꯏꯐꯥꯎ ꯂꯩ ꯑ ꯑꯗꯨꯣ ꯉꯔꯥꯡꯗꯤ ꯑꯃ ꯑꯗꯨꯝ ꯈꯔ ꯉꯜꯂꯦ ꯑꯩꯈꯣꯏ ꯇꯥꯟꯅꯕ ꯍ ꯑꯣꯏꯅ ꯁꯣꯟꯅꯈ꯭ꯔꯦꯕꯀꯣ ꯑꯩꯗꯤ ꯐꯨꯠꯕꯣꯜꯡ ꯅꯤꯡꯉ ꯍꯥꯏꯕꯗꯒꯤ ꯑꯗꯨ ꯌꯦꯡꯕꯒ ꯅꯪꯗꯤꯦꯅꯥꯅꯕ ꯑꯗꯨꯝ ꯇꯨꯡꯒꯤ ꯑꯃꯅ ꯍꯥꯟꯈ꯭ꯔꯦ ꯑꯗꯩ ꯅꯣꯡꯉꯥꯜꯂꯀꯥꯟꯗ ꯑꯃꯨꯛ ꯉꯟꯇꯥꯟꯅꯅ ꯍꯧꯒꯠ ꯄꯨꯡ ꯃꯔꯤ ꯑꯗꯨꯋꯥꯏꯗ ꯍꯧꯒꯠꯄꯅꯤꯅꯕ ꯑꯗꯨꯝ ꯂꯣꯏꯔꯦ ꯃꯤꯠꯇꯦ ꯑꯗꯨꯝ ꯀ ꯑꯂꯦ ꯁꯤ ꯉꯔꯥꯡ ꯀꯩꯅꯣꯒꯤꯗꯤ ꯌꯦꯡꯕ꯭ꯔꯥ ꯑꯀꯣꯟꯕꯒꯤ ꯃꯦꯠꯁꯇꯨꯗꯤ ꯌꯦꯡꯕ꯭ꯔꯥ
ꯖꯃ ꯌ ꯌꯦꯡꯗ ꯑꯗꯨꯣ ꯀ ꯀꯩꯅꯣ
ꯎꯝ ꯑꯁ ꯑꯩꯈꯣꯏꯗꯤ ꯑꯌꯨꯛꯀꯛꯇꯤꯡ ꯅꯪꯗ꯭ꯔꯦꯅꯥꯕ ꯑꯌꯨꯛꯇꯤ ꯊꯕꯛ ꯆꯠꯂꯝꯅꯤꯅ ꯄꯨꯡ ꯇꯧꯗ ꯆꯂꯥꯏꯃꯤꯅ ꯑꯗꯨꯗꯩ ꯄꯨꯡ ꯑ ꯃꯥꯄꯜ ꯃꯈꯥꯏꯗꯨꯒ ꯎꯝ ꯉꯁꯤꯁꯨ ꯂꯩꯔꯝꯒꯅꯤꯅꯦ ꯄꯨꯡ ꯕꯥꯔꯣꯗ ꯂꯩꯒꯅ ꯇꯧꯧꯕꯅꯦ ꯕꯥꯔꯣ ꯃꯈꯥ
ꯅꯅꯨꯡꯋꯦ ꯑꯗꯣ ꯑꯅꯤꯗ ꯑꯃ
ꯑꯥ ꯑꯣ ꯑꯣ ꯑꯩ ꯉꯁꯥꯏ ꯕꯥꯔꯣꯒꯤ ꯎꯔꯝꯅꯨ ꯇꯧꯕ ꯑꯗꯨ ꯄꯥꯕ ꯑꯣꯏꯔꯝꯃꯔꯣꯏ ꯑꯅꯤ ꯃꯈꯥꯏ ꯑꯣꯏꯔꯝꯕꯅꯤ ꯑꯩꯁꯦ ꯀꯥꯎꯔꯦ
ꯆꯥꯛ ꯆꯔꯕꯔꯥ
ꯆꯥꯛ ꯆꯥꯔꯦ ꯉꯁꯥꯏ ꯑꯩ ꯉꯥꯇꯪ ꯑꯣꯏꯔꯦ ꯃꯣꯏ ꯑꯇꯩꯁꯨ ꯋꯥꯔꯤ ꯁꯨꯝ ꯁꯥꯟꯅꯔꯝꯕ ꯑꯗ ꯑꯪ ꯁꯨꯝ ꯅꯤꯡꯁꯤꯡꯉꯄꯦ ꯇꯦ ꯑꯩꯈꯣꯏꯔꯣ ꯑꯩꯈꯣꯏ ꯔꯥꯁꯃꯥꯒ ꯈꯥꯃꯦꯟꯁꯤꯒ ꯊꯣꯡꯉꯦ ꯑꯗꯩ ꯑꯃꯨꯛ ꯇꯨꯔꯦꯟꯗꯒꯤꯩ ꯈꯔ ꯐꯥꯔꯛꯄꯗꯨ ꯎꯝ ꯉꯧꯔꯦ ꯑ ꯑꯗꯨꯒ ꯁꯥꯔꯦ ꯅꯣꯏ ꯄꯔꯦꯡꯁꯦ ꯀꯗꯥꯏ ꯑꯣꯏꯗꯣꯏꯅꯣ ꯈꯪꯗꯦꯕ ꯑꯩꯁꯦ ꯌꯨꯝꯁꯦ ꯅꯣꯏ ꯌꯨꯝ ꯄꯔꯦꯡꯁꯦ ꯀꯗꯥꯏ ꯑꯣꯏꯗꯣꯏꯅꯣ
ꯋꯥꯔꯤ ꯄ ꯅꯗꯤ ꯀ
ꯑꯣ ꯑꯣ ꯑꯣꯝ ꯁꯥꯟꯇꯤꯔꯣꯝꯗ
ꯎꯝ
ꯈꯣꯡꯅꯥ ꯂꯝꯇꯩ ꯄꯔꯦꯡꯒ ꯍꯥꯏꯗꯥꯏꯅꯦ ꯑꯗꯨꯋꯥꯏꯗꯣ
ꯀꯥꯗ ꯐꯔꯦꯅ ꯪ ꯈꯪꯅ ꯇꯅ ꯀ
ꯎꯝ ꯑꯁꯤ ꯏꯃꯥꯟꯅꯕ ꯂꯩꯕꯅꯤꯅꯦ ꯑꯗꯨꯋꯥꯏꯗꯣ ꯀꯩꯅꯣ ꯀꯩ ꯍꯥꯏꯕ ꯑ ꯃꯄꯥꯜꯗ ꯅꯍꯥꯟ ꯔꯤꯁꯣ ꯊꯧꯔꯝꯕꯅꯤꯅꯦ ꯀꯩꯅꯣꯝ ꯍꯥꯏꯕꯅꯤꯅꯦ ꯑ ꯃꯣꯟꯕ ꯍꯥꯏꯕ꯭ꯔꯥ ꯑꯩꯈꯣꯏꯅ ꯃꯣꯟꯕ ꯑꯃꯝ ꯑꯣꯏꯣꯏꯀꯣ ꯑ ꯃꯣꯟꯗꯨꯒꯣꯟꯕ ꯀꯧꯕꯅꯦ ꯑꯩꯈꯣꯏꯅ ꯃꯃꯤꯡ ꯑꯁꯤꯕꯨ ꯀꯥꯎꯔꯦ ꯑꯩꯁꯦ
ꯃꯅ ꯑꯣꯏ ꯇꯔ
ꯀꯩꯅꯦ ꯋꯥ ꯅꯁꯨꯅꯥꯕꯔ
ꯎꯝ
ꯑ ꯑꯩ ꯀꯃꯥꯏꯅ ꯈꯪꯅꯔꯤꯒꯦꯗꯅꯀꯣ ꯎꯝ ꯀꯩꯅꯣꯗ ꯅꯕꯣꯗꯤꯌꯥ ꯀꯣꯆꯤꯡ ꯇꯧꯃꯤꯟꯅꯔꯝꯃꯦꯕ ꯑ ꯁꯔ ꯄꯣꯆꯥꯥꯒꯤꯗ ꯁꯃ ꯀꯥꯏꯗ ꯑꯗꯨꯗꯒꯥꯟꯗ ꯑꯗꯨꯝ ꯇꯤꯤꯟꯕ ꯍꯥꯏ ꯍꯥꯏꯇꯥꯔꯦ ꯑꯗꯨꯝ ꯃꯣꯏ ꯃꯌꯥꯝꯕꯗꯨꯁꯨ ꯈꯪꯅꯩ ꯃꯌꯥꯝꯕꯗꯨꯅ ꯑꯃꯨꯛ ꯊꯣꯏꯅ ꯀ꯭ꯂꯣꯖ ꯑꯣꯏꯗꯦꯕ ꯍꯥꯏꯐꯦꯠꯇꯪ ꯈꯪꯅꯕ ꯈꯛꯇꯅꯦꯕ ꯊꯣꯏꯅ ꯀꯧꯅꯗꯦꯕ ꯃꯣꯟꯕ ꯑꯣꯏꯗꯤ ꯑꯗꯨꯝ ꯃꯣꯏ ꯃꯌꯨꯝꯗꯒ ꯂꯥꯛꯇ ꯈꯣꯠꯇꯒ ꯇꯧꯔꯒ ꯃꯣꯏꯣꯏ ꯃꯣꯏ ꯑꯗꯨꯗꯥꯋꯥꯏꯗ ꯑꯣꯏꯗꯣꯏꯔꯅꯣ ꯏꯁꯥ ꯑꯗꯨꯝ ꯌꯨꯝꯊꯪꯅꯔꯕ
ꯏ ꯃꯔꯅ ꯍꯥꯏ ꯇꯕꯨ ꯄꯃꯤꯅ ꯃꯅꯦ
ꯄꯣꯛꯃꯤꯟꯅꯕꯅꯦ
ꯎꯝ
ꯀꯩꯅꯩꯅ ꯍꯥꯏꯖꯤꯟꯕ ꯑꯃ ꯌꯥꯎꯋꯦꯗ ꯑꯩ ꯃꯅꯥꯎꯄꯥ ꯐꯖꯅ ꯂꯩꯒ ꯇꯥꯒꯤꯗꯨ ꯅꯅꯥꯋꯥ
ꯈꯪꯗ ꯃꯤ ꯑ ꯈꯪꯅ ꯇ ꯏꯟꯅ ꯉꯥꯟꯗ ꯑꯗꯨ ꯆꯅꯗꯦ
ꯃꯥꯅꯗꯤ ꯌꯡꯉꯈꯤꯦꯅꯦ ꯍꯥꯏꯕ ꯃꯣꯟꯗꯒ ꯃꯣꯏ ꯃꯄꯥꯒꯗꯤ ꯍꯥꯏꯐꯦꯠꯇꯗꯤ ꯃꯥꯟꯅꯕꯅꯤ ꯃꯁꯛ
ꯏꯍꯦ ꯌꯥꯝ ꯏꯌꯥꯥꯏ ꯂꯥꯏꯅ ꯈꯪꯕ ꯃꯤ ꯑꯣꯏꯔꯝꯃꯤꯗ ꯑ ꯃꯥ ꯑꯣꯏꯣꯏ ꯀꯩꯗꯧꯏꯅ ꯑꯣꯏꯣꯏꯕꯨ
ꯍꯣꯏ ꯇꯒꯩꯅꯣ ꯕꯨꯁꯥ ꯌꯥ ꯑꯒꯅꯁ ꯍꯦꯒꯔꯣ
ꯑꯥ
ꯑꯣꯕ ꯌꯥꯎ
ꯑꯣ ꯕꯕꯥꯗꯤ ꯑꯗꯨꯝ ꯌꯨꯝꯗ ꯑꯗꯨꯝ ꯂꯩꯕ꯭ꯔꯥ ꯀꯃꯥꯏꯅ ꯇꯧ
ꯍ ꯀꯩꯅꯩꯅꯣꯗꯖꯥ ꯃꯤꯄꯥ
ꯌꯥꯏ ꯌꯥꯏ ꯍꯣꯏꯅꯦ ꯃꯔꯛ ꯃꯔꯛꯇ ꯎꯔꯝꯃꯤꯅꯦ ꯑꯩꯁꯨ ꯀꯥꯎꯕ ꯀꯥꯎꯕꯩ
ꯃꯂ ꯃꯗꯥꯥꯡ ꯃꯗꯥꯥꯡ ꯀꯩꯅꯣ ꯑꯦ ꯑ ꯂꯩꯦ ꯑꯃ ꯗꯦꯁꯤ
ꯑꯣꯝ ꯅꯪꯅ ꯉꯥꯡꯕꯗꯨꯀꯣ ꯂꯩꯇꯣꯟ ꯁꯦꯡꯅ ꯁꯦꯡꯅ ꯉꯥꯡꯕ ꯅꯠꯇ꯭ꯔꯗꯤ ꯍꯣꯔꯦꯟꯦꯟ ꯇ꯭ꯔꯥꯟꯁꯂꯦꯠ ꯇꯧꯕ ꯌꯥꯔꯣꯏꯕ ꯔꯤꯖꯦꯛ ꯁꯥꯠꯀꯅꯦꯕ ꯒ꯭ꯌꯥꯟ ꯇꯥꯔꯕ ꯁꯣꯝꯗ ꯀꯟꯅ ꯂꯥꯎꯅꯔꯤ ꯃꯈꯥꯗ ꯌꯨꯝ ꯍꯥꯎꯕ ꯑꯃ ꯁꯣꯝꯗ ꯀꯟꯅ ꯂꯥꯎꯔꯤ ꯍꯥꯏꯕ ꯌꯨꯝ ꯍꯥꯎꯕ ꯑꯃ ꯁ꯭ꯋꯥꯏꯗ ꯑꯩꯗꯤ ꯀꯣꯜ ꯇꯧꯀꯥꯟ ꯇ ꯍꯟꯗ ꯌꯥꯗꯕꯅꯦ ꯇꯥꯔꯑꯗꯤ ꯑꯃꯨꯛ ꯍꯪꯗꯤ ꯇꯧꯔꯤꯁꯤ ꯀꯌꯥ ꯀꯌꯥ ꯉꯥꯎꯋꯦꯅꯦ ꯑꯕ ꯃꯊꯛꯇ ꯂꯩꯅꯦ ꯑꯩꯁꯨ ꯑꯥ ꯃꯊꯛꯇ ꯅꯠꯇ꯭ꯔꯗꯤ ꯃꯈꯥꯗ ꯌꯨꯝ ꯃꯅꯨꯡ ꯂꯩꯕꯗꯨ ꯀꯩꯅꯣ ꯇꯕ ꯅꯦꯛꯋꯥ ꯐꯪꯗꯦꯕ ꯑꯗꯨꯗ ꯇꯥꯁꯨ ꯆꯥꯅꯗꯦꯕ ꯑꯗꯨꯒꯤ ꯑꯩ ꯃꯊꯛꯇꯩꯅ ꯀꯣꯜ ꯇꯧꯅꯔꯩꯅ ꯇꯧꯔꯁꯤꯦ
ꯑꯗꯨ ꯎ ꯁꯥꯟꯇꯤꯦ ꯃꯁꯥ ꯁꯥꯟꯤꯦ
ꯑꯇꯩ ꯑꯇꯩ ꯃꯊꯛ ꯀꯥꯕꯩ ꯅꯇꯦ ꯃꯊꯛ ꯂꯩꯔꯒꯅ ꯍꯦꯟꯅ ꯅꯨꯡꯉꯥꯏꯕꯅꯦ ꯑꯗꯨ ꯃꯁꯥꯒꯤ ꯈꯔ ꯑ ꯐꯣꯟ ꯐꯣꯟꯒꯤ ꯃꯈꯥꯗꯁꯨ ꯄꯣꯟꯕꯅꯦꯕ ꯑꯗꯨ ꯑꯗꯨꯃꯥꯏꯅ ꯇꯧꯕꯅꯦ ꯀꯩꯃꯤ ꯇꯔꯤꯒꯤꯨꯝ ꯀꯨꯝꯃꯛꯇꯣꯏꯕ
ꯃꯇꯝ ꯈꯔ ꯂꯩꯒꯦ ꯎ ꯆꯂꯣ ꯀꯥꯅꯨ ꯀꯃꯄꯥꯏ
ꯇꯜꯂꯛꯀꯥꯟꯗꯥ ꯑꯩꯁ ꯅꯪ ꯑꯉꯥꯡꯒꯨꯝꯕ ꯇꯨꯏꯁꯟ ꯑꯃꯨꯛ ꯇꯧꯗꯕ ꯑꯗ ꯑꯉꯥꯡꯒꯨꯝꯕ ꯇꯨꯏꯁꯟ ꯑꯃ ꯇꯧꯗꯕ꯭ꯔꯕꯥ
ꯎꯝ
ꯑꯉꯥꯡꯒꯨꯝꯕ ꯇꯨꯏꯁꯟ ꯑꯃꯨꯛ ꯇꯧꯗꯕ ꯑꯥꯗ ꯌꯨꯝ
ꯆꯗ ꯀꯦꯩꯅ ꯔꯌꯦꯟꯗ꯭ꯔꯥꯖ
ꯑꯗ ꯇ
ꯑ
ꯅ ꯀꯅ ꯋꯥꯜ ꯑ ꯀꯩꯗ ꯀꯩꯗꯧꯋ
ꯍꯣꯝ ꯊꯤꯦꯇꯔꯒꯨꯝꯕ ꯑꯗꯨꯝ ꯆꯠꯇꯕ꯭ꯔꯥ ꯍꯥꯏꯕꯅꯤꯗ
ꯊꯉ ꯆꯦꯗ ꯇ
ꯑꯣ ꯍꯣꯏ ꯈꯪꯗ꯭ꯔꯦ ꯅꯪ ꯇꯜꯂꯒꯗꯤ ꯑꯗꯨꯝ ꯍꯣꯏ ꯑꯗꯨꯝ ꯍꯥꯏꯗꯤ ꯍꯣꯝ ꯊꯤꯦꯇꯔꯗꯤ ꯑꯥꯗꯗꯤ ꯄꯩꯁꯥ ꯆꯥꯎꯋꯤꯗꯅꯁꯨ ꯁ꯭ꯋꯥꯏꯗꯕꯨ ꯄꯤꯛꯄꯩ ꯋꯥꯅꯦ ꯅꯣꯏ ꯀ ꯏꯝꯐꯥꯜ ꯖꯒꯥ ꯃꯈꯩꯗꯤ ꯂꯣꯏꯅ ꯆꯥꯎꯕꯅꯦꯕ
ꯗꯦꯠ ꯀꯌꯥꯅꯣ ꯂꯥꯁ ꯗꯦꯠ ꯑꯣꯏꯗꯥꯗ ꯊꯥꯖꯤꯟꯗ ꯊꯥꯖꯤꯟ
ꯀꯩꯅꯣ ꯕꯦꯡꯛ ꯄꯤ ꯑꯣꯏꯒꯤꯔꯣ
ꯑꯃꯥ ꯑꯦꯁꯤꯁꯤ ꯀ‌ꯣꯆꯤꯡꯒꯤ ꯑꯝꯃꯤꯌ‌ꯨ ꯒꯤꯗꯨ
ꯊꯥꯖꯤꯟꯗ꯭ꯔꯤꯕ ꯍꯧꯖꯤꯛ ꯐꯥꯎꯕ ꯂꯥꯁꯇ ꯑꯣꯏꯔꯝꯕꯅꯤ
ꯇꯅꯗ ꯍꯥꯏꯅ ꯍꯥꯏꯒꯨ ꯇꯧꯕꯅꯤ
ꯑꯗꯨꯒꯨꯝꯕꯗꯨꯅ ꯐ꯭ꯔꯤꯗ ꯐꯪꯕ ꯀꯥꯡꯈꯩꯗꯨꯣ ꯐ ꯐ ꯐ ꯊꯥꯖꯤꯜꯂꯒ ꯊꯝꯃꯧꯔꯗꯤ ꯐꯥꯎꯔꯣꯏꯗ꯭ꯔꯥ ꯅꯪ ꯇꯧꯔꯤꯗꯨꯣ ꯀꯔꯤꯅꯣ ꯍꯣꯏ ꯃꯣꯏ ꯀꯩꯅꯣꯒꯤꯕꯨꯗꯤ ꯔꯦꯟꯄꯨꯗꯤ ꯍꯣꯁꯇꯦꯜ ꯀꯩꯀꯩꯕꯨꯗꯤ ꯄꯤꯗꯝꯕꯅꯤ ꯃꯣꯏ ꯑꯗꯨꯝ ꯑꯗꯨ ꯅꯥꯀꯟꯗ ꯑꯔꯦꯟꯇ ꯂꯩꯕꯗꯨ ꯌꯥꯏꯗꯅ ꯑꯗꯨꯝ ꯀꯩꯁꯨ ꯌꯥꯝ ꯇꯥꯡꯕ ꯁꯣꯏꯗꯕ ꯔꯦꯟ ꯃꯈꯩꯗꯨꯅ ꯑꯗꯨꯃꯥꯏꯅ ꯑꯗꯨꯝ ꯄꯤꯔꯝꯒꯅꯤ
ꯍꯨ ꯀꯩꯅꯣ ꯍ ꯌ ꯀꯌꯥꯂ
ꯑꯦꯝ ꯌꯨꯒꯤꯗꯤ ꯂꯨꯄꯥ ꯀꯩꯅꯣꯒꯤꯗꯤ ꯍꯣꯁꯦꯒꯤꯗꯤ ꯃꯦꯠꯁꯀꯤꯤ ꯂꯨꯄꯥ ꯂꯤꯁꯤꯡ ꯑꯅꯤ ꯑꯣꯏꯕꯅꯤ
ꯀꯩꯅꯅꯣ ꯊ ꯏꯁꯇ꯭ꯔꯤꯝ ꯆ ꯆ ꯂꯩꯔ
ꯁꯨꯝ ꯆꯠꯇꯦꯨꯝ ꯆꯠꯇꯕꯤꯗ ꯑꯗꯨꯝ ꯑꯣꯒ ꯂꯣꯏꯅꯃꯛꯀꯤ ꯑꯗꯣ ꯄꯦꯁꯤ ꯀꯥꯡꯕꯨ ꯒꯤꯗꯤ ꯑꯃꯨꯛ ꯇꯣꯉꯥꯂꯦ ꯃꯣꯏꯅ ꯑꯃꯨꯛ ꯀꯌꯥ ꯂꯧꯕꯅꯣ ꯈꯔꯗꯤ ꯍꯦꯟꯒꯠꯄ꯭ꯔꯥꯃ ꯇ ꯑꯗꯨꯃꯥꯏꯅ ꯇꯧꯕꯅ ꯑꯗꯣ ꯑꯩꯈꯣꯏ ꯍꯐꯦꯟꯒꯤꯗꯤ ꯑꯗꯨꯝ ꯂꯨꯄꯥ ꯂꯤꯁꯤꯡ ꯑꯅꯤ ꯑꯗꯨꯝ ꯂꯧꯕꯕ ꯍꯥꯟꯅ ꯂꯨꯄꯥ ꯂꯤꯁꯤꯡ ꯑꯃ ꯆꯃꯥꯄꯟ ꯆꯅꯤ ꯅꯤꯄꯥꯟꯃꯨꯛ ꯂꯧꯔꯝꯃꯦ ꯑꯗꯒꯤ ꯀꯨꯏꯗ꯭ꯔꯤ ꯍꯦꯡꯉꯛꯈꯤꯕ
ꯀꯩꯅꯣ ꯍꯥꯏ ꯆꯥꯁ ꯈꯂꯅꯦ ꯋꯥꯒ
ꯑꯪ ꯆꯥꯕ ꯊꯛꯄ ꯂꯣꯏ ꯌꯥꯎꯔꯒ ꯑꯗꯨ ꯍꯣꯁꯇꯦꯜꯒꯤꯗꯤ ꯃꯣꯏꯗꯤ ꯑꯦꯠꯃꯤꯁꯟ ꯇꯣꯡꯉꯥꯟ ꯇꯧꯋꯤꯗꯅꯀꯣ ꯑꯗꯨ ꯑꯗꯨꯝ ꯒꯦꯁ ꯑꯣꯏꯅ ꯂꯩ ꯇꯥꯔꯒꯗꯤ ꯑꯃꯨꯛ ꯍꯣꯁꯇꯦꯜ ꯑꯗꯨꯝ ꯈꯪꯗꯕ ꯂꯩꯔꯒꯗꯤ ꯑꯦꯠꯃꯤꯁꯟ ꯇꯧꯗꯕꯤꯗ ꯑꯗꯨꯝ ꯂꯩ ꯌꯥꯕꯅꯦꯕ ꯑꯗꯣ ꯍꯧꯖꯤꯛꯀꯥꯟꯗꯤ ꯑꯃꯨꯛ ꯆꯦꯛꯈ꯭ꯔ ꯈꯗꯤ ꯂꯥꯛꯄ ꯀꯄ ꯌꯥꯎꯕꯅꯦ ꯑꯗꯨꯀꯥꯟꯗꯅꯦ ꯐꯔꯛ ꯊꯥꯏꯔꯤꯁꯤꯅ ꯑꯃꯨꯛ ꯃ ꯋꯥꯔꯊꯦꯟꯁꯤꯅ ꯆꯦꯛ ꯂꯥꯛꯇ꯭ꯔꯒꯗꯤ ꯀꯩꯁꯨ ꯀꯥꯏꯗꯦꯕ ꯎ
ꯎ ꯌꯦꯗꯥꯝ ꯀꯩꯅꯣ ꯂꯩꯌꯦꯉꯅ ꯀꯃꯤ ꯍꯧ ꯇꯧꯒ ꯈꯪꯒ ꯂꯩꯅꯤ
ꯐꯥꯖꯜꯂꯣ ꯑꯦꯝ ꯑꯦꯗꯨꯗꯤ ꯏꯕꯨꯡꯉꯣ ꯑꯩꯅ ꯍꯥꯏꯗꯣꯛꯄ ꯑꯃ ꯅꯪ ꯃꯥꯁꯇꯔ ꯇꯝꯃ ꯀꯔꯤꯝ ꯈꯠꯅꯔꯣꯏ ꯑꯗꯨꯏ ꯁꯛꯇꯨꯅꯦ ꯑꯣ ꯑꯗꯨꯝ ꯃꯥꯁꯇꯔꯁꯨ ꯇꯝꯗꯕꯁꯨ ꯑꯗꯨꯝ ꯆꯞ ꯃꯥꯟꯅꯩ ꯑꯗꯨꯏ ꯁꯗꯤ ꯊꯕꯛꯇꯣ ꯈꯔ ꯊꯨꯅ ꯇꯧꯍꯧꯅꯕꯅꯦ ꯑꯗꯨꯝ ꯇꯧꯍꯧꯔꯣ ꯑꯗꯨ ꯍꯧꯖꯤꯛꯀꯤ ꯀꯣꯆꯤꯡꯗꯨꯗꯤ ꯑꯗꯨꯝ ꯇꯧ ꯌꯥꯏ ꯀꯩꯁꯨ ꯀꯥꯏꯦ ꯍꯥꯏ ꯃꯣꯏꯗ ꯑꯗꯨꯝ ꯄꯤꯕꯅꯦꯕ ꯑꯗꯨꯝ ꯔꯤꯒꯨꯂꯔ ꯀ꯭ꯂꯥꯁ ꯂꯥꯛꯑꯒꯗꯤ ꯑꯗꯨꯝ ꯑꯦꯇꯦꯟꯗꯦꯟꯁꯁꯨ ꯌꯦꯡꯕꯅꯤ ꯃꯣꯏꯗꯤ ꯑꯗꯨꯝ ꯍꯥꯏꯗꯤ ꯔꯤꯒꯨꯂꯔ ꯀ꯭ꯂꯥꯁ ꯇꯥꯛꯇꯕ ꯑ ꯔꯤꯒꯨꯂ ꯀ꯭ꯂꯥꯁ ꯂꯥꯛꯇ꯭ꯔꯕ ꯑꯗꯨꯏ ꯆꯥꯇꯤꯟ ꯐꯪꯗ꯭ꯔꯦ
ꯎꯝ
ꯑꯗꯨꯃꯥꯏꯅ ꯇꯧꯕꯅꯦꯕ ꯍꯥꯟꯅꯗꯤ ꯑꯗꯨꯃꯥꯏꯅ ꯇꯧꯔꯝꯗꯦꯕ ꯑꯗꯨꯝ ꯀꯩꯅꯣ ꯇꯧꯔ ꯑꯦꯇꯦꯟꯗꯦꯟꯁꯇ ꯌꯦꯡꯉꯝꯗ ꯗꯦꯕ ꯊꯣꯏꯅ ꯑꯗꯣ ꯍꯧꯖꯤꯛꯇꯤ ꯌꯥꯝ ꯆꯦꯛꯁꯤꯜꯂꯦꯕ ꯑꯗꯨꯝ ꯐꯖꯅ
ꯑꯗꯨ ꯄꯩ ꯁꯥꯥꯖ ꯐꯪꯗꯣꯏꯅꯤꯅ ꯑꯗꯨꯗꯤ ꯀꯩꯁꯨ ꯀꯥꯏꯗꯦꯗꯅ ꯑꯗꯨꯝ ꯍꯥꯏꯗꯤ ꯅꯥꯀꯟꯒꯤ ꯔꯦꯟꯇ ꯂꯩꯔꯒꯁꯨ ꯑꯗꯨꯝ ꯑꯗꯨꯒꯤ ꯄꯩꯁꯥꯗꯨꯅ ꯑꯦꯗꯖꯁ ꯇꯧꯅꯤ ꯌꯥꯏ ꯀꯩꯅꯣ
ꯑꯦ ꯆꯂꯁ ꯑꯗꯨ ꯇꯥꯏ ꯂꯥꯛ ꯄꯨꯅꯤꯔꯉꯦꯗ ꯑꯗꯨꯝ
ꯎꯝ ꯍꯣꯏ ꯅ ꯅꯪꯕꯨ ꯑꯇꯣꯞꯄ ꯗꯤꯒ꯭ꯔꯤ ꯑꯃ ꯇꯥꯅꯤꯡꯉꯦ ꯍꯥꯏꯇꯥꯔꯒꯁꯨ ꯚꯣꯀꯦꯁꯅꯦꯜ ꯀꯣꯔꯁꯁꯨ ꯃꯌꯥꯝ ꯂꯩꯕꯅꯦ ꯑꯗꯨꯥꯏꯅ ꯑꯗꯨꯝ ꯀꯝꯄ꯭ꯌꯨꯇꯔꯒꯤ ꯑꯣꯏꯔꯁꯨ ꯅꯪ ꯗꯤꯄ꯭ꯂꯣꯃꯥ ꯂꯣꯏꯊꯣꯛꯀꯦ ꯍꯥꯏꯒꯦꯔꯥ ꯂꯣꯏꯕꯨꯗꯤ ꯂꯣꯏꯔꯝꯕꯁꯨ ꯌꯥꯏꯅ ꯑꯗꯨ ꯅꯠꯇ꯭ꯔꯒꯅ ꯑꯗꯨꯝ ꯃꯥꯁꯇꯔ ꯇꯧꯊꯣꯛꯀꯦ ꯍꯥꯏꯕ ꯄꯨ ꯑꯗꯨꯝ ꯌꯥꯔꯦ ꯑꯗꯨꯝ ꯑꯦꯅꯤ ꯏꯁꯇ꯭ꯔꯤꯝꯗ ꯅꯪ ꯈꯪꯅꯕ ꯂꯩꯔꯒ ꯑꯗꯨꯋꯥꯏꯗ ꯑꯗꯨꯝ ꯂꯩꯔꯒꯗꯤꯀꯣ ꯑꯗꯨꯝ ꯂꯥꯛꯄꯅꯦꯕ ꯑꯗꯨꯝ ꯍꯣꯏ ꯌꯥꯏ ꯑꯗꯨꯁꯨ ꯄꯨꯡꯕꯨ ꯀꯌꯥ ꯇꯥꯈ꯭ꯔꯕꯗꯣꯁꯤꯕꯨ ꯑꯩ ꯀꯣꯟꯅ ꯑꯃꯨꯛ ꯁꯥꯟꯅꯔꯁꯤ ꯊꯝꯃꯣ ꯊꯝꯃꯣ
ꯎꯝ ꯍꯣꯏ ꯁꯥꯒ ꯊ
ꯊꯝꯃꯦ ꯊꯝꯃꯦ
ꯑ